ꯑꯣ
ꯀꯩꯗꯧꯔꯤꯅꯣ
ꯀꯩꯁꯨ ꯇꯧꯗꯦ
ꯆꯥꯛ ꯏꯁꯤꯡ ꯆꯥꯅꯔ ꯆꯥꯔꯕꯣ
ꯆꯥꯛ ꯍꯣꯏ ꯆꯥꯔꯦ ꯅꯣꯏꯗꯤ
ꯈꯣꯏꯗꯤ ꯍꯧꯖꯤꯛꯇ ꯍꯜꯂꯛꯑꯒ ꯀꯣꯏꯕ ꯍꯜꯂꯛꯑꯒ ꯊꯣꯡꯒꯦ ꯇꯧꯔꯤ
ꯑꯁ ꯅꯨꯡꯉꯥꯏꯀꯣ
ꯀꯔꯤ ꯃꯊꯦꯟ ꯊꯣꯡꯒꯦ
ꯎꯁꯣꯏꯗꯣ ꯀꯥꯡꯁꯨ ꯇꯧꯁꯤꯔꯥꯅ ꯇꯧꯔꯝꯃꯅꯦ
ꯑꯣ ꯑꯣ ꯍꯥꯎꯒꯅꯤ
ꯑꯥꯎ ꯍꯣꯔꯦꯟ ꯆꯥꯔꯒ ꯈꯪꯉꯅꯤ
ꯅꯣꯏꯗꯤ ꯆꯨꯖꯥꯛ ꯄꯥꯟꯗ꯭ꯔꯣ
ꯆꯨꯖꯥꯛꯂ
ꯑꯥꯎ
ꯄꯥꯟꯕꯗꯤ ꯄꯥꯜꯂꯦ ꯑꯗꯣ ꯍꯟꯗꯛꯁꯦ ꯈꯔ ꯋꯥꯠꯄꯀꯣ ꯃꯇꯝꯗꯣ
ꯄꯥꯜꯂꯗꯤ ꯄꯤꯔꯛꯑꯣ ꯍꯥꯏꯒꯦ ꯇꯧꯕꯅꯤꯗ
ꯍꯣꯏ ꯍꯣꯏ ꯄꯤꯒꯦ ꯑ ꯑꯁꯤꯒꯤ ꯑ ꯀꯩꯅꯣ ꯖꯨꯂꯥꯏ ꯂꯛ ꯂꯥꯁ ꯋꯤꯛꯀꯨꯝꯕꯗꯀꯣ ꯍꯦꯛꯄ ꯌꯥꯏ
ꯍꫭꯏ ꯑꯗꯨꯗ ꯑꯩ ꯅꯤꯡꯁꯤꯡꯕꯤꯌꯣ
ꯑ ꯅꯤꯡꯁꯤꯡꯕꯤꯒ‌ꯦ ꯁꯣꯏꯗꯕꯤꯗ
ꯀꯔꯤ ꯀꯔꯤ ꯃꯊꯦꯜ ꯆꯥꯔꯒꯦ
ꯉꯥꯁꯤꯁꯦ ꯑꯥ ꯀꯩꯅꯣ ꯆꯝꯐꯨꯠ ꯑꯃꯅꯦ ꯑꯗꯨꯒ ꯏꯔꯣꯟꯕ ꯑꯃꯅꯦ ꯆꯥꯔꯦ ꯉꯁꯤꯗꯤ ꯁꯤꯝꯄꯜꯒ ꯑꯣꯏꯅ ꯆꯥꯔꯦ ꯉꯁꯤꯗꯤ
ꯎꯝ ꯅꯪꯅ ꯊꯣꯡꯕ꯭ꯔꯣ
ꯍꯣꯏ ꯑꯩꯅ ꯊꯣꯡꯕꯅꯦ
ꯑꯁ ꯍꯥꯎꯔꯅꯤ ꯑꯗꯨꯗꯤ ꯍꯧꯖꯤꯛꯇꯤ ꯀꯩꯗꯧꯔꯤꯅꯣ
ꯍꯧꯖꯤꯛꯁꯦ ꯏꯔꯨꯕ ꯂꯣꯏꯔꯒ ꯑꯗꯨꯝ ꯂꯩꯌꯦ
ꯑꯩꯏꯗꯤ ꯏꯔꯨꯐꯥꯎ ꯏꯔꯨꯗ꯭ꯔꯤ ꯍꯜꯂꯛꯑꯒ
ꯑꯥ
ꯆꯥꯛ ꯊꯣꯡꯅꯕ ꯇꯧꯔꯤ
ꯀꯅꯥ ꯀꯅꯥ ꯂꯩꯕ꯭ꯔꯣ ꯍꯧꯖꯤꯛ
ꯏꯃꯥꯟꯅꯕꯤ ꯍꯣꯏ ꯔꯨꯝ ꯑꯃꯗ ꯂꯩꯌ‌ꯦ ꯑꯩꯅ ꯏꯊꯟꯇ ꯑꯩꯒꯤ ꯔꯨꯝꯗ
ꯅꯊꯟꯇ ꯂꯩꯕ꯭ꯔꯣ
ꯍꯣꯏ ꯏꯊꯟꯇ ꯂꯩꯌꯦ
ꯏꯃꯥ ꯏꯄꯥꯗꯤ
ꯢꯃꯥ ꯢꯄꯥꯗꯤ ꯌꯨꯝꯗ ꯂꯩꯌꯦ
ꯑꫭ ꯎꯗꯕꯁꯨ ꯀꯨꯏꯔꯦꯗ
ꯀꯨꯏꯔꯦ ꯑꯩ ꯂꯥꯛꯀꯦ ꯇꯧꯕꯅꯦ ꯅꯦꯔꯣꯝ ꯑꯗꯨ ꯥ ꯅꯣꯏꯔꯣꯝꯗ ꯂꯥꯛꯀꯦ ꯇꯧꯕꯁꯦ ꯑꯩꯗꯤ
ꯍꯣꯏꯅꯦ ꯃꯇꯝ ꯐꯕ ꯌꯦꯡꯔꯒ ꯑꯃꯔꯛ ꯂꯥꯛꯑꯣ ꯎꯨꯅꯁꯦ
ꯍꯣꯏ ꯏꯅꯥꯎ ꯅꯨꯄꯤꯒꯁꯨ ꯎꯅꯅꯤꯡꯉꯥꯢ ꯂꯩꯌꯦ ꯂꯥꯛꯀꯦ ꯂꯥꯛꯀꯦ ꯑꯩ ꯂꯥꯛꯑꯗꯤ ꯎꯝ ꯃꯤ ꯑꯃꯒ ꯂꯥꯛꯑꯅꯤ
ꯑꯦ ꯑꯦ ꯌꯥ ꯌꯦ ꯌꯦꯡꯅꯤꯡꯉꯤꯀꯣ ꯌꯥꯝ ꯌꯦꯡꯅꯤꯡꯉꯤ ꯀꯣ
ꯅꯣꯏꯅꯁꯨ ꯁꯛ ꯈꯪꯕꯅꯤꯗ ꯑꯗꯨꯗꯤ
ꯍꯥꯏꯗ꯭ꯔꯁꯨ ꯈꯪꯕꯅꯦꯕ
ꯍꯥꯏꯗꯔꯁꯨ ꯅꯣꯏꯅ ꯎꯕ ꯃꯤꯅꯤꯗ
ꯑꯥ ꯍꯣꯏ ꯈꯪꯉꯦ ꯈꯪꯉꯦ ꯍꯣꯏ
ꯈꯪꯉꯦ ꯈꯪꯉꯦ ꯍꯥꯏ
ꯁꯦꯡꯕꯗꯤ ꯌꯥꯝ ꯈꯪꯉꯦ
ꯑꯈꯣꯏꯁꯦ ꯃꯔꯤ ꯃꯇꯥ ꯑꯗꯨꯝ ꯊꯣꯡꯅꯗꯣꯏꯅꯦ
ꯑꯧ
ꯌꯥꯝ ꯀ꯭ꯂꯣꯁ ꯑꯣꯏꯔꯦꯕ
ꯑꯣ
ꯉꯁꯤ ꯀꯣꯏꯕ ꯆꯠꯂꯨꯕ ꯑꯁ ꯂꯣꯏꯔꯦ ꯏꯁꯩ ꯁꯛ ꯊꯛꯑꯒꯦ ꯇꯧꯔꯒ ꯑꯩꯈꯣꯏꯒꯤ ꯁꯥꯎꯟ ꯕꯣꯁꯁꯨ ꯌꯥꯗꯗꯕꯅ
ꯑꯥ
ꯀꯔꯤ ꯀꯔꯤ ꯇꯧꯔ ꯂꯩꯕ꯭ꯔꯣ
ꯍꯟꯗꯛꯔꯥ ꯍꯟꯗꯛꯁꯤꯗꯤ ꯀꯩꯅꯣ ꯑꯁꯤꯒꯤ ꯁꯤꯖꯟꯗꯤ ꯂꯧ ꯁꯨꯕ ꯃꯇꯝ ꯍꯥꯏꯕ ꯇꯥꯔꯦꯀꯣ ꯇꯝꯄꯥꯛ ꯂꯧꯒꯣ
ꯑꯥꯎ
ꯑꯗꯨꯅ ꯍꯌꯦꯡꯁꯨ ꯑꯈꯣꯏ ꯂꯧꯅꯤꯡꯅꯤꯕꯀꯣ
ꯑꯥ
ꯂꯧꯒꯤ ꯃꯇꯝ ꯑꯣꯏꯕꯅꯤꯅ ꯑꯗꯨꯝ ꯂꯧ ꯑꯗꯨꯝ ꯍꯣꯠꯅꯔꯒ ꯂꯩꯌꯦ ꯍꯟꯗꯛꯁꯤꯗꯤ
ꯑꯁ ꯊꯕꯛ ꯌꯥꯝ ꯐꯩꯅꯦ ꯅꯪꯗꯤ ꯑꯈꯣꯏꯗꯤ ꯇꯨꯝꯕꯒ ꯆꯥꯕ ꯇꯨꯝꯃꯒ ꯇꯨꯝꯕꯒ ꯆꯥꯕꯒ ꯇꯧꯔꯒ ꯂꯩꯔꯦ
ꯅꯣꯏꯗꯤ ꯅꯨꯡꯉꯥꯏꯌꯦ ꯑꯩꯈꯣꯏꯗꯤ ꯎꯄꯥꯏ ꯂꯩꯇ꯭ꯔꯦ
ꯍꯦ ꯍꯦ ꯍꯦ ꯀꯔꯤ ꯀꯔꯤꯅꯣ ꯊꯥꯒꯦ ꯇꯧꯕꯅꯦ ꯑꯗꯣ ꯊꯥꯕ ꯍꯩꯇ꯭ꯔꯕ
ꯑꯣ ꯏꯪꯈꯣꯜ ꯇꯧꯕ꯭ꯔꯣ
ꯏꯪꯈꯣꯜ ꯇꯧꯒꯦ ꯇꯧꯕꯅꯦꯕ ꯑꯗꯨꯗꯣ ꯍꯩꯇ꯭ꯔꯦꯅꯦ
ꯐꯒꯅꯤꯗ ꯅꯣꯏ ꯖꯒꯥꯗꯨꯁꯨꯀꯣ
ꯅꯪꯁꯨ ꯀꯅꯥ ꯀꯅꯥ ꯂꯩꯕ꯭ꯔꯣ
ꯍꯨꯖꯤꯛ ꯍꯨꯖꯤꯛꯔ
ꯑꯥꯎ
ꯍꯨꯖꯤꯛꯁꯤꯗꯤ ꯏꯅꯦ ꯈꯣꯏꯅꯦ
ꯑꯥ
ꯑꯩꯒꯤ ꯅꯨꯄꯥꯅꯦ ꯗꯨꯝ ꯃꯤ ꯗꯨꯝ ꯃꯤ ꯂꯩꯔꯦ
ꯅꯣꯏ ꯇꯝꯄꯥꯛ ꯂꯧ ꯁꯨꯕ꯭ꯔꯥ
ꯁꯨꯗꯦ ꯑꯩꯈꯣꯢꯗꯤ ꯑꯗꯨꯒꯨꯝꯕ ꯁꯨꯨꯗꯦꯔ
ꯑꯣ ꯑꯗꯨꯗꯤ ꯅꯣꯏ ꯅꯨꯡꯉꯥꯏꯅ ꯌꯥꯝ ꯅꯨꯡꯉꯥꯏꯅ ꯂꯩꯕ ꯃꯥꯜꯂꯤꯗ
ꯎꯝ ꯆꯥꯛ ꯊꯦꯡꯉꯤꯀꯣ ꯉꯁꯤꯁꯤꯗꯤ
ꯆꯥꯛ ꯊꯦꯡꯉꯦ ꯅꯍꯥꯟꯁꯨ ꯄꯨꯡ ꯄꯨꯡ ꯇꯔꯥ ꯄꯨꯡ ꯇꯔꯥꯃꯥꯊꯣꯏ ꯑꯗꯨꯋꯥꯏꯗ ꯆꯥꯏꯌꯦ ꯑꯩꯈꯣꯏꯗ ꯆꯦ ꯆꯥ ꯍꯦꯛꯇ ꯊꯦꯡꯉꯦꯕ ꯑꯗꯨꯒꯤ ꯍꯥꯏꯗꯤ ꯍꯜꯂꯛꯄ ꯇꯥꯏꯃꯤꯡꯗꯨꯒꯀꯣ
ꯑꯣ ꯑꯣ ꯄꯨꯡ ꯀꯌꯥꯗ ꯌꯨꯝꯗ ꯄꯨꯡ ꯀꯌꯥꯗ ꯍꯜꯂꯛꯄ꯭ꯔꯣ
ꯌꯨꯝꯗꯔꯣ
ꯍꯨꯖꯤꯛꯁꯨ ꯊꯦꯡꯅ ꯍꯜꯂꯛꯑꯦ
ꯑꯣ ꯑꯣ
ꯍꯦ ꯍꯧꯂꯛ ꯍꯜꯂꯛꯄꯒꯅꯦ ꯅꯪ ꯅꯤꯡꯁꯤꯡꯕꯒꯤ ꯇꯣꯞ ꯀꯣꯜ ꯇꯧꯔꯛꯏꯗꯨ
ꯌꯥꯝ ꯅꯨꯡꯉꯥꯏꯀꯣ ꯌꯥꯝ ꯍꯔꯥꯎꯏꯀꯣ ꯀꯣꯜ ꯇꯧꯔꯛꯄꯁꯦ
ꯑꯩꯁꯨ ꯅꯪꯒꯤ ꯈꯣꯟꯖꯦꯜ ꯇꯥꯔꯒ ꯍꯔꯥꯎꯋꯦꯍꯦ ꯀꯨꯏꯅ ꯇꯥꯔꯨꯗꯕꯒꯤꯗꯣ
ꯅ ꯇꯧꯕ ꯇꯥꯔꯦꯗꯅ
ꯃꯔꯛ ꯃꯔꯛꯇ ꯅꯤꯡꯁꯤꯡꯂꯛꯑꯣ ꯑꯩꯕꯨꯁꯨ
ꯍꯣꯏ ꯍꯣꯏ ꯅꯣꯡꯃꯗꯤ ꯁꯣꯏꯗꯅ ꯂꯥꯛꯑꯣꯀꯣ ꯎꯅꯁꯦ
ꯍꯣꯏ ꯂꯥꯛꯇꯣꯏꯅꯦ ꯆꯨꯖꯥꯛ ꯆꯥꯕ ꯂꯥꯛꯇꯣꯏꯅꯦ
ꯆꯨꯖꯥꯛꯅꯦ ꯍꯣꯢ꯫
ꯂꯥꯛꯇꯣꯏꯅꯦ꯫
ꯍꯤꯡꯒꯣꯜꯗ꯫ ꯂꯩꯕ ꯃꯈꯩ ꯄꯤꯒꯦ ꯂꯧꯗ ꯂꯩꯕ ꯃꯈꯩ꯫
ꯌꯥꯝ ꯅꯨꯡꯉꯥꯏꯅ ꯍꯟꯈ꯭ꯔꯅꯤꯅ ꯅꯪꯅ ꯄꯤꯕ ꯄꯣꯠ ꯆꯩꯩ ꯄꯨꯔꯒ ꯍꯜꯂꯗꯤ꯫
ꯃꯩꯗꯤ ꯅꯨꯡꯉꯥꯏꯕ꯭ꯔꯣ꯫
ꯍꯣꯏ ꯃꯩꯗꯤ ꯑꯗꯨꯝ ꯂꯥꯛꯑꯦ ꯉꯁꯥꯏ ꯆꯠꯂꯝꯗꯥꯏꯗꯅꯦ ꯃꯩꯗꯣ꯫ ꯃꯩꯗꯣ ꯌꯥꯝ ꯁꯣꯟꯅ ꯂꯥꯛꯄ꯫ ꯑꯗꯨꯒꯤ ꯑꯩ ꯐꯤꯔꯣꯟꯗꯣ ꯏꯁ꯫ ꯇ꯭ꯔꯤ ꯇꯛꯀꯦ ꯇꯧꯔꯒ ꯃꯩꯗꯣ ꯁꯣꯠꯃꯟꯕꯒꯤ ꯇꯛꯇꯕꯤꯗ ꯑꯗꯨꯝ ꯂꯤꯠ꯫ ꯂꯒ ꯆꯠꯂꯦ ꯉꯁꯤꯁꯦ꯫ ꯑꯈꯣꯏꯗꯤ ꯆꯥꯛꯁꯦ ꯊꯦꯡ ꯊꯦꯡ ꯆꯥꯕꯅꯦ꯫
ꯑꯣ꯫ ꯅꯍꯥꯟꯁꯨ ꯑꯈꯣꯏꯁꯨ ꯁꯨꯃꯥꯏꯅ ꯇꯧꯔꯝꯃꯅꯤ ꯊꯦꯡ ꯊꯦꯡꯅ ꯆꯥꯕꯅꯤꯕꯀꯣ꯫
ꯎꯝ꯫
ꯍꯟꯗꯛꯁꯤꯗꯤ ꯑꯗꯨꯝ꯫ ꯏꯅꯦ ꯈꯣꯏꯅ ꯏꯅꯦ ꯈꯣꯏꯒ ꯂꯩꯃꯤꯟꯅꯕꯅꯤꯅ ꯍꯟꯗꯛꯇꯤ ꯑꯗꯨꯝ ꯉꯟ ꯉꯟꯅ ꯆꯥꯈ꯭ꯔꯦ꯫ ꯍꯦꯕꯤꯠ ꯇꯧꯈ꯭ꯔꯦꯕ ꯉꯟꯅ ꯆꯥꯕꯗꯣ꯫
ꯎꯝ ꯉꯟꯅ ꯆꯥꯕꯅꯗꯤ ꯐꯕꯅꯦ꯫ ꯉꯟꯅ ꯆꯥꯔꯗꯤ ꯑꯊꯨ ꯑꯀꯥꯏ ꯑꯣꯏꯔꯁꯨ ꯂꯣꯏꯅ ꯅꯪꯉꯦꯗꯅ꯫
ꯎꯝ꯫
ꯊꯦꯡꯅ ꯆꯥꯔꯗꯤ ꯑꯁ꯫ ꯅꯪꯗꯕ ꯃꯌꯥꯝ ꯌꯥꯎꯔꯦ ꯑꯩꯁꯨ ꯐꯤ ꯁꯨꯒꯦ ꯍꯥꯏꯕꯁꯨ ꯅꯪꯗ꯭ꯔꯦ꯫ ꯆꯥꯛ ꯊꯣꯡꯂꯤꯉꯩꯗ꯫
ꯎꯝ꯫
ꯉꯁꯤꯗꯣ ꯀꯣꯏꯕ ꯆꯠꯄꯗꯣ ꯑꯁ ꯂꯣꯏꯔꯦ꯫ ꯆꯥꯕꯗ ꯆꯥꯕꯗ
ꯑꯆꯥꯄꯣꯠ ꯃꯊꯦꯜ ꯃꯊꯦꯜ ꯆꯥꯁꯤꯜꯂꯨꯈ꯭ꯔꯦꯕ ꯄꯨꯛꯗꯣ꯫ ꯌꯥꯗ꯭ꯔꯦ꯫
ꯊꯦꯜ ꯃꯊꯦꯜ ꯆꯥꯕꯒꯤ ꯆꯥꯛ ꯂꯥꯝꯗꯕ ꯃꯥꯜꯂꯤꯗ꯫
ꯑꯗꯨ ꯆꯥꯕꯗꯣ ꯑꯌꯨꯛ ꯆꯥꯛ ꯆꯥꯗꯕꯤꯗ ꯆꯠꯂꯤꯅꯦꯕ꯫ ꯑꯌꯨꯛꯁꯨ ꯆꯥꯗꯕꯤ ꯆꯠ ꯆꯠꯄꯒꯤ ꯄꯨꯡ꯫ ꯄꯨꯡ ꯑꯂꯚꯦꯟ ꯑꯗꯨꯋꯥꯏꯗꯒꯤ ꯊꯣꯡꯕ ꯍꯧꯔꯦꯕ ꯑꯈꯣꯏꯗꯣ꯫
ꯎꯝ꯫
ꯊꯣꯡꯕ ꯍꯧꯔꯒ꯫ ꯄꯨꯡ ꯑꯃ ꯃꯈꯥꯏ ꯑꯗꯨꯋꯥꯏꯗ ꯆꯥꯛ ꯆꯥꯏꯌꯦ꯫ ꯑꯆꯥꯄꯣꯠ ꯆꯥꯔꯨꯕꯒꯤ ꯆꯥꯛꯁꯨ ꯑꯃꯨꯛ ꯌꯣꯠꯄ ꯌꯥꯗꯕꯤ꯫
ꯎꯝ ꯎꯝ꯫ ꯁꯨꯃꯥꯏꯅ ꯇꯧꯒꯟꯕꯅꯤ ꯍꯣꯏ꯫
ꯅꯨꯡꯗꯤ ꯅꯨꯡꯉꯥꯏꯍꯦ ꯉꯁꯤ ꯀꯣꯏꯕ ꯆꯠꯄꯗꯣ꯫ ꯁꯤꯞꯀꯤ ꯃꯃꯥꯡꯗ ꯐꯥꯝꯃ ꯇꯤꯇꯥꯅꯤꯛ ꯁꯥꯊꯕꯁꯤꯗꯤ ꯂꯣꯏꯔꯦ
ꯈꯣꯏ ꯃꯔꯨꯞ ꯃꯄꯥꯡ ꯂꯣꯏꯅ ꯌꯥꯎꯔꯗꯤ ꯍꯦꯟꯅ ꯅꯨꯡꯉꯥꯏꯒꯗꯧꯕꯅꯤꯅꯦ
ꯎꯝ ꯎꯝ ꯅꯨꯡꯉꯥꯏꯌꯦ ꯑꯈꯣꯏꯁꯨ ꯅꯣꯡꯃ ꯀꯣꯏꯕ ꯆꯠꯃꯤꯟꯅꯁꯤꯀꯣ
ꯍꯣꯏ ꯁꯣꯏꯗꯅ ꯆꯠꯁꯦ ꯑꯁꯤꯒꯤ ꯆꯍꯤꯗꯗꯤ ꯁꯣꯏꯗꯅ ꯆꯠꯁꯦ
ꯍꯣꯏ ꯆꯠꯁꯤ ꯆꯠꯁꯦ ꯍꯟꯗꯛ ꯋꯦꯗꯔꯁꯨ ꯌꯥꯝ ꯁꯥꯔꯛ ꯁꯥꯔꯛꯈ꯭ꯔꯦꯀꯣ ꯑꯩꯗꯤ ꯐꯦꯟ ꯊꯥꯗ꯭ꯔꯗꯤ ꯇꯨꯝꯕꯁꯨ ꯉꯝꯗ꯭ꯔꯦ
ꯎꯝ
ꯁꯥꯃꯟꯕꯒꯤ ꯅꯨꯝꯗꯥꯡꯁꯦ ꯇꯨꯝꯕ ꯌꯥꯗꯦ ꯇꯨꯝꯕꯥ ꯌꯥꯗꯕꯒꯤ ꯃꯥꯞ ꯃꯄꯥꯟꯗ ꯗꯨꯝ ꯅꯨꯡꯁꯤꯠꯇꯨ ꯗꯨꯝ
ꯐꯨꯍꯜꯂꯦ
ꯂꯩ ꯀꯔꯤ ꯀꯔꯤ ꯂꯩ ꯊꯥꯒꯦ
ꯑꯈꯣꯏꯔꯥ ꯂꯩꯗꯤ ꯌꯥꯝ ꯂꯩꯇꯦꯗ ꯂꯩꯗꯤ
ꯀꯔꯤ ꯀꯔꯤ ꯂꯩꯕ꯭ꯔꯥ
ꯂꯩꯁꯦ ꯌꯥꯝ ꯂꯩꯇꯦꯗ ꯑꯈꯣꯏꯗꯗꯤ ꯁꯤꯝꯄꯜ ꯈꯛꯇꯅꯤꯗ ꯌꯥꯝ ꯂꯩꯗꯦ
ꯑꯈꯣꯏꯗꯤ ꯂꯩ ꯃꯌꯥꯝ ꯊꯥꯈ꯭ꯔꯕꯅꯦ ꯈ꯭ꯔꯤꯁꯃꯥꯁ ꯇ꯭ꯔꯤꯒꯨꯝꯕꯗꯣ ꯒꯦꯠ ꯐꯥꯎ
ꯑꯣꯏꯔꯝꯅꯤ ꯅꯣꯏꯗꯤ
ꯁꯨꯝ ꯌꯥꯝ ꯐꯖꯕ ꯑꯣꯏꯗꯦꯗ ꯁꯨꯝ ꯃꯤꯗꯜ ꯀ꯭ꯂꯥꯁꯅꯤꯅ
ꯐꯔꯝꯒꯅꯤ
ꯂꯩꯕꯨꯗꯤ ꯊꯥꯔꯦ ꯈꯣꯏ ꯏꯄꯥꯅ ꯂꯩ ꯎꯔꯗꯤ ꯃꯥꯗꯣ ꯍꯔꯥꯎꯋꯦꯕ
ꯗꯨꯒꯤ ꯃꯈꯜ ꯃꯈꯜ ꯊꯥꯕꯅꯤ
ꯎꯝ